ꯇꯥꯔꯦ ꯇꯥꯔꯦ ꯅꯤꯞ ꯅꯤꯄꯥꯟ ꯁꯦꯀꯦꯟꯒꯤ ꯄꯥꯝ ꯂꯦꯠ ꯑꯣꯏꯔꯒ ꯇꯥꯕ ꯇꯥꯔꯦ ꯆꯤꯛ ꯀꯔꯤꯅꯣ ꯑꯩꯈꯣꯏꯅ ꯍꯧꯖꯤꯛ ꯁꯥꯟꯅꯔꯝꯃꯤ ꯋꯥꯔꯤꯗꯣ?
ꯇꯧꯕꯤ ꯈꯪꯗꯦ ꯀꯥꯎꯈ꯭ꯔꯦ ꯀꯩꯅꯣꯒꯤ ꯃꯔꯝꯗꯅꯤꯗ ꯊꯕꯛ ꯊꯕꯛꯇꯨꯒꯤ ꯃꯇꯥꯡꯗꯗꯤ ꯑꯣꯏꯕꯅꯤꯗ
ꯑꯣ ꯊꯕꯛꯇꯣ ꯑꯗꯨꯅꯦ ꯍꯥꯏꯁꯦ ꯍꯥꯏꯗꯤ ꯑꯩꯈꯣꯏ ꯑꯇꯣꯞꯄ ꯂꯣꯟ ꯃꯌꯥꯝ ꯑꯃꯁꯨ ꯌꯥꯎꯋꯦ ꯍꯥꯏ ꯑꯗꯨ ꯑꯣꯏꯕ ꯇꯥꯔꯒꯗꯤ ꯃꯥꯅ ꯁꯝꯅ ꯍꯥꯏꯔꯕ ꯅꯣꯏ ꯑꯣꯖꯥꯗꯨꯗ ꯇꯧꯋꯤꯗꯅ ꯑꯩꯈꯣꯏꯅ ꯑꯩꯈꯣꯏꯒꯤ ꯊ꯭ꯔꯨꯁꯤꯅ ꯑꯃꯨꯛ ꯑꯗꯨ ꯑꯣꯖꯥꯗꯨꯅ ꯇꯕ ꯆꯞ ꯃꯥꯟꯅꯅ ꯑꯣꯖꯥ ꯁꯤꯒꯨꯝꯕ ꯇꯧꯗꯣꯔꯤꯕ ꯂꯣꯟꯗꯨꯒꯤ ꯃꯤ ꯑꯃꯃꯨꯛ ꯗꯔꯀꯥꯔ ꯇꯥꯔꯣꯏꯗ꯭ꯔꯥ ꯑꯗꯨꯃꯥꯏꯅ ꯇꯧꯗꯅ ꯇꯧꯗꯤ ꯇꯧꯗꯣꯏꯅꯦꯕ ꯑꯗꯣ ꯑꯗꯣ ꯑꯩꯗꯤ ꯁꯨꯝꯕꯁꯦ ꯄꯥꯛꯅꯗꯤ ꯊꯥꯖꯕꯕꯨꯗꯤ ꯑꯣꯏꯗꯣꯏ ꯑꯣꯏꯗꯦꯗ ꯍꯥꯏꯗꯤ ꯃꯌꯥꯝ ꯊꯣꯛꯈ꯭ꯔꯦꯕꯀꯣ ꯁꯨꯝꯕꯁꯦ ꯑꯗꯨꯝ ꯅꯠꯇꯦ ꯃꯣꯏ ꯊꯕꯛꯁꯦ ꯀꯩꯅꯣꯅꯦ ꯍꯥꯏꯕꯒꯤ ꯋꯥ ꯅꯠꯇꯕ ꯑ ꯐꯠꯇꯕꯅꯤ ꯍꯥꯏꯕꯒꯤ ꯋꯥ ꯅꯠꯇꯕꯀꯣ ꯃꯣꯏ ꯊꯕꯛꯁꯤꯅ ꯆꯨꯝꯅ ꯇꯧꯔꯛꯑꯒꯁꯨ ꯉꯁꯥꯏꯒꯤ ꯄꯩꯁꯥꯒꯤ ꯑꯃꯥꯎꯟꯗꯣ
ꯎꯝ ꯑꯗꯨ ꯑꯩ ꯑꯩꯅ ꯑꯩꯅ ꯊꯦꯡꯅꯔꯛꯄꯗꯀꯣ ꯃꯣꯏ ꯑꯍꯧꯝ ꯑꯗꯣ ꯃꯣꯏ ꯑꯅꯝꯕꯅꯅꯦ ꯑꯩꯅ ꯌꯥꯎꯕ ꯃꯈꯩꯁꯦ ꯄꯥꯠ ꯁꯤꯡ ꯃꯥꯄꯜ ꯇꯔꯥ ꯃꯥꯄꯜ ꯇꯔꯥ ꯁꯨꯃꯥꯏꯅ ꯂꯣꯏ ꯐꯪꯅꯩꯕ ꯑꯗꯨ ꯑꯣꯖꯥꯒꯤꯁꯨ ꯐꯪꯉꯦꯗꯅꯀꯣ ꯑꯗꯨꯒ ꯑꯁꯤꯒꯤ ꯑꯩꯅ ꯍꯥꯏꯁꯦ ꯑꯝꯇ ꯇꯥꯕ ꯑꯝꯇ ꯑꯗꯨꯒ ꯑꯁꯤ ꯅꯧꯅꯥ ꯌꯥꯎꯕ ꯅꯠꯇꯕꯀꯣ ꯍꯥꯟꯅ ꯃꯈꯩ ꯂꯣꯏ ꯐꯪꯉꯦꯕ ꯑꯗꯨꯅ ꯑꯗꯨꯝ ꯐꯪꯒꯗꯕ ꯃꯥꯜꯂꯦ ꯁꯤꯁꯦ
ꯑꯩ ꯍꯥꯏꯒꯦꯕ ꯅꯧꯅ ꯌꯥꯎꯕ ꯍꯥꯏꯕ ꯅꯠꯇꯦ ꯉꯟꯅ ꯌꯥꯎꯍꯕ ꯃꯈꯩꯗꯤ ꯐꯪꯅꯦꯕ ꯈꯪꯉꯕ ꯑꯗꯨꯒ ꯊꯦꯡꯅ ꯌꯥꯎꯔꯛꯄ ꯃꯈꯩꯁꯦ ꯅꯪ ꯁꯨꯅꯕꯈꯩꯁꯨ ꯐꯪꯈꯤꯔꯣꯏꯕ ꯐꯪꯉꯒꯁꯨ ꯑꯩ ꯍꯥꯏꯔꯤꯁꯤ ꯁꯣꯏꯔꯔꯣꯏꯗꯕꯅꯤꯗ ꯅꯪ ꯁꯨꯅꯕ ꯅꯪꯅ ꯃꯣꯏꯅ ꯍꯥꯏꯔꯤꯕꯗꯣ ꯑꯃ ꯇꯧꯕꯗ ꯆꯥꯝꯃ ꯂꯧꯈꯠꯄꯗ ꯑꯗꯒꯤ ꯆꯥꯝꯃꯗꯒꯤꯩ ꯀꯨꯟ ꯇꯥꯕ ꯍꯥꯏꯗꯣ ꯑꯗꯨꯒꯤ ꯄꯩꯁꯥꯁꯨ ꯁꯨꯅꯕ ꯀꯩꯁꯨ ꯐꯪꯉꯦꯕ ꯃꯣꯏ ꯉꯟꯅ ꯌꯥꯎꯕ ꯀꯥꯡꯕꯨꯗꯤ ꯐꯪꯉꯦꯕ ꯊꯕꯛ ꯈꯨꯗꯤꯡꯃꯛ ꯁꯨꯃꯥꯏꯅ ꯇꯧꯕꯁꯦ ꯉꯟꯅ ꯍꯧꯔꯛꯄ ꯃꯈꯩꯗꯤ ꯑꯗꯨꯝ ꯈꯨꯗꯣꯡꯆꯥꯥꯕ ꯉꯥꯛꯇ ꯐꯪꯕꯅꯦꯕ ꯃꯣꯏꯁꯨ
ꯍꯣꯏ ꯑꯗꯨꯕꯨꯗꯤ ꯉꯟꯅ ꯌꯥꯎꯕ ꯍꯥꯏꯁꯤꯅ ꯈꯨꯗꯣꯡꯆꯥꯕꯗꯨꯣ ꯐꯪꯉꯤꯗꯅ ꯑꯩꯈꯣꯏꯅ ꯑꯗꯣ ꯑꯩꯈꯣꯏꯒꯤꯁꯨ ꯌꯥꯝ ꯊꯦꯡꯕꯗꯤ ꯑꯣꯏꯗꯦ ꯍꯥꯏꯌꯦ ꯑꯣꯖꯥ ꯑꯩꯅ ꯍꯪꯕꯗꯀꯣ ꯑꯗꯨꯝ ꯍꯥꯏꯗꯤ ꯃꯃꯥꯡꯗ ꯄ꯭ꯔꯣꯖꯦꯛꯇꯣ ꯇꯧꯈ꯭ꯔꯦ ꯇꯧꯕꯕꯨꯗꯤ ꯑꯗꯣ ꯍꯟꯗꯛꯁꯨ ꯑꯃꯨꯛ ꯂꯥꯛꯏꯁꯦ ꯃꯣꯏꯁꯨ ꯋꯥꯠꯄꯒꯤ ꯑꯣꯏꯕ꯭ꯔꯥ ꯀꯩꯅꯣ ꯈꯪꯗ꯭ꯔꯦ ꯑꯗꯣ ꯔꯤꯅ꯭ꯌꯨ ꯇꯧꯕꯒꯤ ꯑꯣꯏꯔꯝꯕꯁꯨ ꯌꯥꯏ ꯑꯗꯨꯒ ꯑꯗꯨꯝ ꯎꯝ ꯀꯩꯅꯣ ꯇꯧꯔꯤꯗꯅ ꯍꯟꯗꯛꯀꯤꯁꯨ ꯑꯗꯨꯝ ꯀꯨꯏꯗ꯭ꯔꯤ ꯍꯥꯏꯕ ꯑꯩꯈꯣꯏ ꯍꯧꯔꯨꯔꯤꯁꯦ ꯃꯥ ꯍꯞꯇꯥ ꯑꯃ ꯑꯃ ꯑꯅꯤꯒꯨꯝꯕ ꯈꯛꯇ ꯉꯥꯏꯔꯤ ꯍꯥꯏꯕ
ꯑꯩꯅ ꯍꯦꯟꯅ ꯊꯥꯖꯗꯣꯏꯁꯦ ꯑꯇꯩꯒꯤ ꯅꯠꯇꯦꯕ ꯃꯣꯏꯒꯤ ꯉꯁꯥꯏꯒꯤ ꯍꯥꯏꯗꯤ ꯑꯁꯨꯛ ꯆꯪꯉꯅꯤꯅ ꯍꯥꯏꯔꯦ ꯈꯜꯂꯁꯦꯕ ꯑꯗꯨꯁꯨ ꯆꯪꯉꯛꯀꯅꯤ ꯍꯥꯏꯕꯣꯠ ꯆꯪꯍꯜꯂꯛꯇꯕꯁꯦ ꯁꯤꯗꯅꯦꯕ ꯑꯩꯅ
ꯎ ꯇꯧꯕꯗꯤ ꯑꯇꯣꯞꯄꯁꯨ ꯃꯌꯥꯝ ꯑꯃ ꯑꯩꯈꯣꯏ ꯁꯨꯃꯥꯏꯅ ꯍꯥꯏꯗꯤ ꯃꯌꯥꯝ ꯑꯃ ꯒ꯭ꯔꯨꯞ ꯁꯦꯝꯃ ꯁꯦꯝꯃꯒ ꯇꯧꯕ ꯃꯌꯥꯝꯁꯨ ꯂꯩꯔꯝꯗꯣꯏꯅꯤ
ꯂꯣꯏꯅꯃꯛ ꯂꯩꯁꯅꯨ ꯂꯣꯏꯅꯃꯛ ꯂꯩꯁꯅꯨ ꯅꯪ ꯉꯁꯤ ꯅꯪꯅ ꯉꯁꯤ ꯐꯣꯟ ꯇꯧꯈꯤꯕ ꯃꯇꯝꯗ ꯅꯪ ꯑꯁꯤ ꯁꯞꯃꯤꯠ ꯇꯧꯔꯤꯅꯤ ꯅꯪ ꯑꯁꯤ ꯁꯞꯃꯤꯠ ꯇꯧꯕ ꯑꯣꯏꯔꯒꯗꯤ ꯍꯣꯏ ꯐꯔꯦ ꯅꯣꯡ ꯅꯤꯅꯤ ꯆꯪꯉꯦ ꯍꯥꯏꯔꯁꯨ ꯅꯪꯅ ꯃꯣꯏꯅ ꯄꯩꯁꯥꯗꯣ ꯁꯤ ꯆꯪꯉꯅꯤꯅ ꯍꯥꯏꯔꯛꯄ ꯃꯇꯝꯗ ꯑꯗꯨꯝ ꯆꯪꯍꯜꯂꯛꯄ ꯌꯥꯏ ꯍꯥꯏꯕ
ꯑꯣ ꯑꯗꯨꯕꯨꯗꯤ ꯄꯩꯁꯥꯗꯨꯕꯨꯗꯤ ꯈꯨꯗꯛ ꯈꯨꯗꯛꯇ ꯀꯥꯞꯄꯛꯄ ꯌꯥꯏ ꯃꯣꯏ ꯍꯥꯏꯗꯤ ꯅꯨꯃꯤꯠ ꯇꯔꯦꯠꯅꯤꯗꯒꯤꯅ ꯇꯔꯥꯅꯤꯄꯥꯜꯅꯤ ꯇꯔꯥꯅꯤꯊꯣꯏꯅꯤ ꯐꯥꯎꯕ ꯑꯗꯨꯝ ꯉꯥꯏꯌꯨ ꯍꯥꯏꯕꯒꯤ ꯐꯤꯕꯝ ꯑꯃ ꯂꯩꯇ꯭ꯔꯣ ꯑꯗꯨ
ꯍꯣꯏ ꯑꯗꯨꯅꯦ ꯍꯥꯏꯔꯤꯁꯦ ꯑꯗꯨꯃꯥꯏꯅ ꯇꯧꯕꯅꯤꯅ ꯑ ꯑꯗꯨꯝ ꯐꯠ ꯆꯪꯍꯜꯂꯛ ꯀꯗꯤ ꯍꯦꯟꯅ ꯊꯥꯖꯕꯁꯦ ꯑꯣꯏꯗꯧꯅꯦꯕ ꯑꯗꯨ ꯁꯝꯅ ꯍꯥꯏꯔꯕꯗ ꯍꯧꯖꯤꯛꯅ ꯑꯩꯈꯣꯏꯗ ꯉꯥꯏꯔꯤ ꯉꯥꯏꯔꯤ ꯉꯥꯏꯔꯒ ꯍꯌꯦꯡ ꯅꯨꯃꯤꯠ ꯇꯔꯥꯍꯨꯝꯗꯣꯏꯅꯤ ꯁꯨꯔꯦ ꯈꯜꯂꯁꯦ ꯑꯁ ꯇꯔꯥꯃꯔꯤ ꯁꯨꯔꯀꯥꯟꯗ ꯆꯪꯒꯦꯅ ꯍꯥꯏꯔ ꯇꯣꯛ ꯇꯣꯛꯈ꯭ꯔꯗꯤ ꯅꯪ ꯑꯩꯈꯣꯏ ꯑꯣꯖꯥꯗ ꯀꯩꯁꯨ ꯍꯥꯏꯔꯁꯨ ꯌꯥꯕ ꯁꯤꯗꯤ
ꯑꯩꯅ ꯈꯟꯕꯗ ꯁꯤꯒꯤ ꯄꯣꯠꯁꯤꯗꯤ ꯃꯣꯏꯅ ꯀꯩꯅꯣꯗꯣ ꯔꯦꯀꯣꯔꯠꯇꯨꯗꯤ ꯂꯧꯈꯠ ꯈꯔꯕꯅꯤꯅ ꯅ ꯀꯣ ꯄꯩꯁꯥꯗꯤ ꯁꯤ ꯂꯥꯛꯏꯕꯁꯤꯗꯤ ꯑꯗꯨꯝ ꯆꯪꯉꯛꯄ ꯃꯥꯜꯂꯦ ꯆꯪꯉꯛꯇꯣꯏ ꯃꯥꯜꯂꯦ
ꯆꯪꯉꯛꯇꯣꯏ ꯃꯥꯜꯂꯦ ꯁꯤꯗꯅꯦꯕ ꯑꯩ ꯍꯥꯏꯁꯦ ꯁꯝꯅ ꯍꯥꯏꯔꯕꯗ ꯑꯩ ꯍꯧꯖꯤꯛ ꯇꯔꯥ ꯍꯦꯟꯅ ꯍꯦꯜꯂꯦ ꯇꯧꯔꯤꯁꯦ ꯑꯗꯣ ꯆ ꯍ ꯈꯠꯇꯅꯦꯕ ꯅꯠꯇ꯭ꯔꯥ ꯃꯌꯦꯛ ꯀꯤꯗꯤ ꯃꯣꯏꯅ ꯍꯥꯏꯔꯤꯕ ꯑꯗꯨꯒꯤ ꯑ ꯃꯁꯤꯡꯗꯨꯒ ꯄꯥꯟꯅꯔꯨꯔꯗꯤ ꯌꯥꯝ ꯋꯥꯠꯂꯤꯕ ꯋꯥꯠꯂꯦꯕ ꯑꯗꯨ ꯁꯨꯅꯕ ꯀꯩꯁꯨ ꯆꯪꯉꯛꯈꯤꯗꯧ ꯃꯥꯟꯗꯦ ꯍꯥꯏꯕꯅꯤꯗ ꯑꯩꯅ ꯍꯥꯏꯅꯤꯡ
ꯑꯣ ꯁꯨꯕ ꯁꯨꯗꯕ ꯑꯩꯗꯤ ꯈꯪꯗꯦ ꯑꯗꯣ ꯍꯟꯗꯛ ꯂꯥꯛꯏ ꯄꯩꯁꯥꯕꯨ ꯗꯤ ꯑꯗꯨꯝ ꯆꯥꯛ ꯇꯨꯕ ꯃꯥꯜꯂꯦ ꯑꯗꯣ ꯎꯝ ꯅꯥꯅꯤ ꯑꯦꯀꯥꯎꯟꯗ ꯀꯅꯥ ꯇꯧꯔꯨꯒꯗꯧꯔꯤꯒꯦꯍꯣꯢ ꯅꯪꯒꯤꯕꯨꯗꯤ ꯌꯥꯝꯗꯤ ꯌꯥꯝꯗꯦ ꯌꯥꯝꯕꯨꯗꯤ
ꯑꯗꯨꯅꯤꯗ ꯑꯗꯨꯝ ꯒ꯭ꯌꯥꯟꯗꯣ ꯈꯪꯗꯦ ꯑꯗꯨꯝ ꯉꯥꯏꯅꯍꯟꯕꯩ ꯊꯕꯛ ꯇꯧꯕꯁꯦ ꯁꯤꯗꯅꯦꯕ ꯑꯩꯅ ꯈꯤꯇꯪ ꯀꯩꯅꯣ ꯇꯧꯔꯤꯁꯤꯅ ꯉꯥꯏꯅꯗꯕꯤꯗ ꯑꯗꯨꯝ ꯉꯁꯥꯏ ꯍꯥꯏꯔ ꯑꯗꯨꯝ ꯃꯥꯏꯅ ꯑꯦ ꯅꯪ ꯆꯥꯝ ꯌꯥꯡꯈꯩ ꯈꯛꯇꯅꯤ ꯍꯟꯗꯛꯀꯤꯗꯤ ꯍꯥꯏꯔꯁꯨ ꯆꯥꯝ ꯌꯥꯡꯈꯩꯗ ꯑꯗꯨꯝ ꯆꯥꯝꯄ ꯑꯣꯏꯗꯣꯏ
ꯍꯣꯏ ꯅꯪ ꯄ꯭ꯔꯣꯖꯦꯛꯇꯣ ꯅꯪꯒꯨꯝꯕ ꯉꯥꯛꯇ ꯊꯕꯛꯇꯣ ꯇꯧꯔꯗꯤ ꯁꯠ ꯁꯠ ꯁꯠ ꯁꯠꯅ ꯂꯣꯢꯗꯧꯕ
ꯍꯣꯏ ꯑꯗꯨ ꯑꯗꯨ ꯑꯣꯏꯔꯗꯤ ꯐꯩꯗꯅ ꯅꯠꯇꯕꯤꯗ ꯑꯃ ꯀꯗꯔ ꯃꯥꯟꯕ ꯑꯃ
ꯌꯥꯎꯕꯗꯣ ꯌꯥꯎꯕꯗꯣ ꯍꯣꯏ ꯃꯤ ꯃꯌꯥꯝ ꯈꯣꯝꯖꯜꯂꯨꯔꯒ ꯑꯗꯣ ꯃꯤꯗꯁꯨ ꯊꯥꯖꯕ ꯃꯥꯡꯈꯤꯗ꯭ꯔꯦ ꯃꯇꯨꯡꯗ ꯃꯣꯏꯅ ꯄ꯭ꯔꯣꯖꯦꯛ ꯇꯧꯒꯦꯅ ꯈꯜꯂꯣ ꯇꯒꯤ ꯁꯃꯥꯏ ꯈꯣꯃꯦꯅ ꯈꯜꯂꯣ ꯀꯩꯁꯨ ꯊꯥꯖꯔꯔꯣꯏ ꯍꯥꯏꯕ
ꯍꯣꯏꯕ ꯑꯩꯅ ꯍꯥꯏꯅꯤꯡꯉꯤꯁꯦ ꯑꯗꯨꯅꯦꯕ ꯃꯤ ꯀꯣꯝꯃꯝ ꯃꯤ ꯀꯣꯝꯃꯣꯝ ꯃꯤ ꯈꯣꯝꯃꯣꯝ ꯍꯥꯏꯕꯒꯤ ꯃꯍꯨꯠꯇ ꯍꯧꯖꯤꯛ ꯂꯩꯔꯤꯕ ꯃꯈꯩꯁꯤꯅ ꯃꯤ ꯁꯥꯟꯅꯔꯤꯕ ꯍꯥꯏꯁꯦ ꯑꯩꯈꯣꯏꯅ ꯁꯥꯟꯅꯔꯁꯨ ꯃꯥꯅ ꯈꯣꯝꯃꯤꯕꯗꯨꯅ ꯁꯥꯟꯅꯔꯁꯨ ꯆꯞ ꯃꯥꯟꯅꯝꯗ꯭ꯔꯥ ꯁꯥꯟꯅꯕ ꯃꯣꯏꯅ ꯂꯧꯈꯠꯅꯤꯡꯉꯤꯕ ꯀꯩꯅꯣꯗꯨꯗꯤ ꯁꯥꯟꯅꯗꯣꯏꯅꯦ ꯍꯥꯏꯕ ꯑꯗꯨꯝ ꯃꯤꯁꯦ ꯑꯥ ꯑꯗꯨꯝ ꯁꯥꯟꯅꯗꯣꯏꯅꯦ ꯍꯥꯏꯕ ꯑꯥ ꯂꯩꯔꯤꯕ ꯃꯤ ꯃꯈꯩꯁꯤꯗ ꯑꯩꯅ ꯍꯥꯏꯕꯗꯤ ꯃꯣꯏꯅ ꯐꯪꯒꯗꯕ ꯐꯝꯐꯝꯗ ꯊꯣꯛꯄꯗꯨ ꯁꯨꯅ ꯄꯤꯔ ꯃꯇꯨꯡꯗ ꯃꯣꯏꯅ ꯑꯦ ꯋꯥꯠꯂꯤ ꯑꯅꯧꯕ ꯑꯃꯨꯛ ꯈꯣꯝꯃꯛꯛꯑꯣ ꯍꯥꯏꯕꯗꯨꯗꯤ ꯀꯩꯁꯨ ꯀꯥꯏꯗꯦ ꯍꯥꯏꯕ ꯈꯪꯉꯕ ꯑꯗꯨꯗꯤ ꯅꯠꯇ꯭ꯔꯦꯕ ꯃꯣꯏꯁꯤꯗꯤ ꯑꯅꯧꯕꯁꯤꯁꯨ ꯑꯗꯨꯝ ꯃꯤꯁꯤꯅ ꯄꯪꯍꯥꯞꯇ ꯍꯥꯞꯆꯤꯟꯕ ꯑꯗꯨꯒ ꯁꯨꯅꯕꯁꯨ ꯑꯝꯇ ꯄꯤꯊꯣꯛꯇꯕꯤꯗꯣ ꯑꯗꯨꯃꯥꯏꯅ ꯇꯧꯋꯦ ꯍꯥꯏꯕ
ꯑꯗꯨꯗꯤ ꯃꯤꯗꯣ ꯑꯗꯨꯝ ꯍꯟꯊꯔꯛ ꯇꯥꯕꯅꯦ ꯔꯦꯀꯣꯔꯗꯤꯡ ꯇꯧꯕ ꯇꯧꯕ ꯈꯣꯠꯄ ꯀꯣꯜ ꯇꯧꯕ ꯃꯤ
ꯃꯥꯅꯦ ꯁꯝꯅ ꯍꯥꯏꯔꯕꯗ ꯑꯩ ꯀꯩꯁꯨ ꯇꯧꯅꯤꯡꯕ ꯐꯥꯎꯗ꯭ꯔꯦ ꯍꯧꯖꯤꯛ ꯑꯗꯨꯝ ꯀꯩꯁꯨ ꯍꯦꯛ ꯌꯥꯝ ꯀꯟꯅ ꯁꯤꯗ ꯑꯩ ꯁꯣꯏꯗꯕ ꯌꯥꯗꯦ ꯁꯣꯏꯗꯅꯕ ꯇꯧꯒꯦ ꯀꯥꯏꯅ ꯍꯥꯏꯕꯒꯤ ꯄꯣꯠꯇꯣ ꯂꯩꯇ꯭ꯔꯦ ꯍꯥꯏꯕꯅꯤ
ꯎꯝ ꯍꯣꯏ ꯑꯗꯨꯕꯨꯗꯤ ꯈꯔ ꯍꯟꯊꯔꯛꯑꯅꯤ ꯄꯩꯁꯥꯕꯨ ꯐꯪꯉꯒꯗꯤ ꯑꯗꯨꯝ ꯈꯔꯗꯤ ꯄꯩꯁꯥꯕꯨ ꯐꯪꯉꯒꯗꯤ ꯈꯔꯗꯤ ꯑꯗꯨꯝ ꯇꯧꯅꯤꯡꯗꯧꯕ
ꯃꯤ ꯑꯅꯧꯕ ꯑꯅꯧꯕ ꯑꯅꯧꯕ ꯍꯥꯏꯗꯣ ꯑꯅꯧꯕ ꯇꯧꯕꯩ ꯃꯍꯨꯠꯇ ꯑꯔꯤꯕ ꯃꯈꯈꯩ ꯐꯪꯗꯧꯕꯗꯨ ꯄꯤꯊꯣꯛꯄꯤꯔꯒꯗꯤ ꯆꯞ ꯃꯥꯟꯅꯩ ꯍꯥꯏꯕ ꯑꯩꯈꯣꯏꯅ ꯁꯥꯟꯅꯗꯣꯏꯗꯨꯁꯨ ꯀꯣꯜ ꯔꯦꯀꯣꯔꯠꯅꯤ ꯃꯣꯏꯅ ꯁꯥꯟꯅꯗꯣꯏꯁꯨ ꯔꯦꯀꯣꯔꯗꯤꯡꯅꯤ ꯆꯞ ꯃꯥꯟꯅꯩ ꯍꯥꯏꯕ ꯑꯗꯨꯗꯤ ꯅꯠꯇ꯭ꯔꯥ ꯑꯗꯨꯅꯤꯗ ꯑꯗꯨ ꯃꯣꯏꯗꯕꯨꯗꯤ ꯍꯣꯏ ꯃꯤ ꯃꯁꯤꯡ ꯃꯣꯏꯅꯁꯨ ꯃꯣꯏ ꯃꯣꯏꯅ ꯍꯥꯏꯗꯣꯏꯁꯦ ꯍꯌꯦꯡ ꯑꯦ ꯑꯩꯈꯣꯏ ꯑꯩꯈꯣꯏ ꯗꯗꯥꯇꯥꯁꯦ ꯃꯤ ꯑꯁꯨꯛ ꯀꯂꯦꯛꯂꯤ ꯇꯧꯔꯤꯁꯤ ꯍꯥꯏꯔꯒ ꯄ꯭ꯔꯨꯐ ꯄꯤꯅꯕꯅꯦꯕ ꯑꯗꯨꯕꯨꯗꯤ ꯐꯣꯟ ꯅꯝꯕꯔ ꯃꯌꯥꯝ ꯍꯥꯏꯕꯗꯤ ꯑ ꯃꯤ ꯇꯔꯥꯗ ꯈꯇꯪ ꯃꯤ ꯇꯔꯥꯗ ꯈꯇꯪ ꯋꯥꯔꯤ ꯁꯅꯍꯟꯂꯒ ꯀꯂꯦꯛ ꯇꯧꯕ ꯗꯇꯥꯅꯦ ꯍꯥꯏꯔꯗꯤ ꯈꯤꯇꯪ ꯔꯤꯂꯤꯚꯦꯟ ꯑꯣꯏꯕ ꯋꯥꯠꯂꯛꯏꯗꯅ ꯃꯤꯅ ꯊꯥꯖꯕꯁꯦ ꯑꯦ ꯃꯤ ꯂꯤꯁꯤꯡ ꯑꯃꯗ ꯇꯧꯔꯕ ꯄꯣꯠꯅꯤ ꯃꯣꯏꯒꯤ ꯃꯣꯏ ꯃꯌꯥꯝ ꯃꯤ ꯂꯤꯁꯤꯡ ꯑꯃꯗ ꯊꯥꯗꯔꯒ ꯇꯧꯔꯒ ꯄꯨꯈꯠꯂꯛꯄ ꯗꯇꯥꯅꯤ ꯍꯥꯏꯔꯗꯤ ꯊꯥꯖꯕꯗꯨ ꯍꯦꯜꯂꯤꯗꯅꯀꯣ
ꯍꯣꯏ ꯇꯧꯕꯗꯤ ꯍꯣꯏ ꯄ꯭ꯔꯣꯖꯦꯛ ꯇꯧꯕ ꯍꯥꯏꯁꯦ ꯈꯣꯝꯅꯕ ꯍꯥꯏꯗꯤ ꯁꯦꯝꯄꯜ ꯁꯥꯏꯖꯀꯨꯝꯕꯁꯦ ꯁꯦꯝꯄꯜ ꯁꯥꯏꯖꯇꯨ ꯆꯥꯎꯍꯜꯂꯗꯤ ꯐꯩꯗꯅ
ꯊꯥꯖꯕꯗꯣ ꯍꯦꯟꯗꯣꯏꯅꯦꯕ ꯃꯤꯅ ꯁꯝꯅ ꯍꯥꯏꯔꯕꯗ ꯑꯗꯣ ꯑꯩꯈꯣꯏꯁꯨ ꯌꯥꯎꯔꯅꯤꯅ ꯌꯥꯎꯗꯦꯗꯤ ꯍꯥꯏ ꯌꯥꯔꯣꯏꯗꯣꯏꯅꯦ ꯍꯧꯖꯤꯛ ꯅꯪꯅ ꯄꯥꯝꯕ ꯄꯥꯝꯗꯕꯅ ꯑꯃ ꯑꯣꯏꯈ꯭ꯔꯦ ꯅꯪꯒꯤ ꯐꯣꯟ ꯅꯝꯕꯔ ꯋꯥꯟꯁ ꯄꯤꯈꯤꯕ ꯍꯥꯏꯁꯤ ꯄꯤꯈ꯭ꯔꯒꯗꯤ ꯅꯪ ꯑꯗꯨ ꯌꯥꯎꯕ ꯆꯤꯡꯉꯕꯅꯦ ꯅꯪꯅ ꯗꯇꯥ ꯑꯣꯏꯅ ꯐꯨꯜ ꯑꯣꯏꯅ ꯔꯦꯀꯣꯔꯠ ꯁꯥꯟꯅꯒꯦꯔ ꯁꯥꯟꯅ ꯁꯥꯟꯅꯔꯣꯏꯒꯦꯔꯥ ꯗꯔꯀꯥꯔ ꯇꯥꯗ꯭ꯔꯦꯕ ꯅꯪꯒꯤ ꯐꯣꯟ ꯅꯝꯕꯔ ꯃꯣꯏꯗ ꯄꯤꯁꯤꯜꯂꯒ ꯅꯪꯅ ꯀꯩꯅꯣꯕꯨ ꯇꯧꯕꯗꯤ ꯌꯥꯔꯦꯕ ꯀꯔꯤ ꯍꯥꯏꯈ꯭ꯔꯦ ꯃꯣꯏ ꯄ꯭ꯔꯣꯐꯥꯏꯜꯗꯣ ꯀꯝꯄ꯭ꯂꯤꯠ ꯇꯧꯈ꯭ꯔꯒꯗꯤ ꯑꯗꯨꯝ ꯌꯥꯔꯦꯕ ꯁꯤꯖꯤꯟꯅꯕ ꯁꯤꯖꯤꯟꯅꯗꯕ ꯑꯃ ꯑꯣꯏꯈꯔꯁꯨ ꯑꯗꯨꯃꯥꯏꯅ ꯇꯧꯕꯒꯤ ꯅꯝꯕꯔ ꯍꯦꯟꯅꯕ ꯍꯥꯏꯗꯤ ꯑꯗꯨꯃꯥꯏꯅ ꯇꯧꯕ ꯑꯣꯏꯔꯝꯕꯁ ꯑꯗꯨꯕꯨ ꯑꯩꯅ ꯈꯟꯕꯗ ꯁꯨꯃꯥꯏꯅ ꯐ꯭ꯔꯤꯗꯗꯤ ꯀꯩꯁꯨ ꯂꯣꯏꯅ ꯄꯤꯊꯣꯛꯄꯒꯤ ꯊꯕꯛꯇꯗꯤ ꯀꯩꯁꯨ ꯇꯧꯔꯦꯕ ꯃꯤꯁꯨ ꯃꯤꯒꯤ ꯀꯅꯥꯅꯣ ꯍꯧꯖꯤꯛꯀꯤ ꯃꯇꯝꯗ ꯐ꯭ꯔꯤꯁ ꯄꯩꯁꯥ ꯑꯃꯨꯛ ꯄꯤꯔꯛ ꯀꯗꯣꯏꯅꯣ
ꯑꯩꯅ ꯈꯟꯕꯗꯅꯦ ꯁꯤꯒꯤ ꯄꯣꯠꯁꯦ ꯒꯣꯔꯃꯦꯟꯅꯅꯦꯀꯣ ꯄꯩꯁꯥ ꯐꯖꯅ ꯊꯥꯗꯔꯒ ꯇꯧꯕ ꯑꯣꯏꯔꯝꯒꯅꯦꯕ ꯑꯗꯨꯗ ꯑꯩꯈꯣꯏꯗ ꯄꯩꯁꯥ ꯐꯪꯗꯕꯩ ꯋꯥꯅꯦꯕꯀꯣ ꯀꯣ ꯃꯣꯏꯌꯥ ꯑꯁꯣꯝꯗꯒꯤ ꯒꯤ ꯐꯖꯅ ꯍꯣꯠꯂꯒ ꯄꯤꯔꯝꯒꯅꯦꯕ ꯀꯩꯒꯨꯝ ꯀꯩꯒꯤꯅꯣ ꯇꯥꯔꯗꯤ ꯁꯤꯒꯤꯁꯦ ꯅꯦꯁꯅꯦꯜꯒꯤ ꯑꯣꯏꯕ ꯍꯥꯏꯗꯤ ꯏꯟꯗꯤꯖꯤꯅ꯭ꯌꯁ ꯂꯦꯡꯒ꯭ꯋꯦꯖ ꯆꯥꯎꯈꯠꯅꯕ ꯇꯧꯔꯛꯏꯅꯤꯗꯅ ꯑꯗꯨꯅ ꯀꯩꯁꯨ ꯄ꯭ꯔꯥꯏꯚꯦꯠ ꯑꯣꯏꯕ ꯑꯣꯏꯕ ꯑꯃꯅ ꯀꯩꯁꯨ ꯇꯧꯔꯛꯑꯔꯣꯏꯕ ꯁꯨꯃꯥꯏꯅ ꯑꯗꯨꯅ ꯒꯣꯚꯔꯃꯦꯟꯒꯤ ꯊ꯭ꯔꯨꯗ ꯄꯩꯁꯥ ꯀꯥꯏꯊꯔꯛꯑꯟꯒꯅꯤ ꯑꯗꯨꯒ ꯑꯥ ꯑꯗꯨꯒ ꯇꯧꯔꯝꯒ ꯇꯧꯕ ꯊꯕꯛ ꯑꯣꯏꯔꯝꯒꯅꯤ ꯅꯦꯕ ꯑꯗꯨꯅꯅꯦꯕ
ꯎ ꯊꯤꯀꯥ ꯀꯥꯏꯗꯕꯒꯨꯝꯕ ꯅꯦꯝꯃꯦ ꯈꯞꯅꯅꯕ ꯍꯣꯠꯅꯕꯗꯨꯅ ꯃꯊꯪ ꯃꯊꯪ ꯃꯊꯪ
ꯑꯩꯈꯣꯏꯗ ꯑꯩꯈꯣꯏꯗꯁꯨ ꯈꯔ ꯈꯞꯄ ꯌꯥꯎꯔꯝꯒꯅꯤ ꯃꯣꯏꯅꯕꯨꯗꯤ ꯀꯣꯔꯗꯤꯡꯗꯨ ꯀꯩꯅꯣ ꯇꯧꯗꯦ ꯈꯣꯠꯇꯦ ꯍꯥꯏꯔꯒ ꯁꯣꯏꯕ ꯌꯥꯎꯏꯤ ꯈꯣꯠꯂꯦ ꯍꯥꯏꯔꯒ ꯈꯞꯐꯝꯝꯗꯣꯏꯅꯤ ꯈꯞꯄꯕꯨꯗꯤ ꯄꯩꯁꯥꯕꯨꯗꯤꯀꯣ ꯍ
ꯎꯝ ꯃꯣꯏꯗ ꯃꯊꯛ ꯃꯣꯏꯒꯤ ꯊꯕꯛꯇꯣ ꯈꯤꯇꯪ ꯀꯣꯝꯊꯣꯛꯍꯟꯕꯩ ꯋꯥꯅꯤꯗ ꯑꯗꯨꯝ ꯃꯊꯪ ꯃꯊꯪ ꯅꯨꯡꯗ ꯁꯝꯅ ꯍꯥꯏꯔꯕꯗ ꯀꯩꯅꯣꯒꯨꯝꯕꯅꯦꯃꯦ ꯑꯣꯖꯥꯅ ꯑꯃꯅ ꯑꯣꯏꯔꯁꯨ ꯅꯪꯅ ꯃꯍꯨꯠ ꯆꯠꯄꯤꯗꯅ ꯅꯍꯥꯟꯅ ꯑꯃꯨꯛ ꯃꯇꯝ ꯈꯔꯒꯤ ꯑꯗꯨꯃꯥꯏꯅ ꯍꯥꯏ ꯍꯥꯏꯇꯥꯔꯦ ꯑꯗꯨꯝ ꯃꯁꯥ ꯃꯁꯥꯅ ꯈꯔ ꯈꯔ ꯁꯨꯝ ꯀꯛꯊꯕꯗꯣ ꯐꯪꯕꯒꯤ ꯆꯥꯡꯗꯣ ꯄꯩꯁꯥꯗꯣ ꯊꯕꯛꯅꯦ ꯀꯣꯝ ꯀꯣꯝꯊꯣꯔꯛꯄ ꯁꯨꯝ ꯀꯣꯝꯊꯂꯛꯄ ꯑꯣꯏꯗꯣꯏꯅꯦ ꯑꯣꯏꯗꯣꯏꯅꯦ ꯑꯁꯦꯡꯕꯒꯤꯗꯤ ꯑꯁꯦꯡꯕꯒꯤ
ꯑꯗꯨꯅ ꯁꯤ ꯂꯩꯔꯥ ꯑꯗꯨꯃꯥꯏꯅ ꯇꯧꯔꯤꯅꯦ
ꯀꯣꯂꯣꯅ ꯍꯥꯏꯕ ꯁꯣꯏꯗꯅ ꯑꯣꯏꯔꯝꯅꯦꯕ ꯑꯗꯨꯝ ꯑꯗꯨ ꯃꯤ ꯍꯥꯏꯁꯦ ꯑꯗꯨꯝ ꯉꯁꯥꯏ ꯍꯥꯏꯁꯦ ꯑꯗꯨꯝ ꯑꯦ ꯁꯨꯛ ꯆꯪꯉꯛꯅꯤ ꯍꯥꯏ ꯍꯥꯏꯔꯗꯤ ꯊꯥꯖꯕ ꯍꯦꯟꯅ ꯑꯃ ꯐꯥꯎꯍꯟꯗ꯭ꯔꯣ ꯈꯨꯗ ꯛꯇꯗꯤ ꯄꯤꯊꯣꯂꯛꯇꯦꯗꯅ ꯄꯤ ꯁꯣꯛꯄꯠꯄꯗꯤꯦ
ꯈꯪꯗꯦꯗ ꯃꯣꯏꯁꯦ ꯀꯃꯥꯏꯅ ꯇꯧꯕꯅꯣ ꯀꯣꯛꯀ ꯉꯥꯎꯋ ꯑꯗꯨꯕꯨ ꯌꯥꯝ ꯈꯪꯗꯦꯗ ꯒ꯭ꯌꯥꯟ ꯇꯥꯗꯦ ꯇꯧꯔꯤꯁꯦ ꯂꯨꯄꯥ ꯂꯤꯁꯤꯡ ꯑꯃ ꯐꯪꯉꯗꯤ ꯌꯥꯔꯦ
ꯍꯣꯏ ꯑꯗꯨꯃꯥꯏꯒꯤ ꯆꯥꯡ ꯐꯪꯉꯒ ꯇꯣꯛꯈꯤꯕ ꯑꯣꯏꯔꯦ ꯑꯃꯅꯤꯀꯣ
ꯎꯝ ꯑꯗ ꯑꯩꯈꯣꯏꯁꯨ ꯃꯇꯝ ꯃꯥꯡꯉꯤꯅꯤꯅꯀꯣ ꯁꯤ ꯑꯗꯨꯝ ꯅꯣꯡꯃꯗ ꯑꯗꯨꯝ ꯃꯡꯉꯤ ꯃꯌꯥꯝꯁꯤ
ꯑꯁ ꯃꯥꯡꯉꯤ ꯃꯥꯡꯉꯤ ꯑꯩꯈꯣꯏꯅ ꯃꯤꯅꯤꯠ ꯇꯔꯥ ꯍꯥꯏꯕ ꯋꯥꯅꯤ ꯅꯪ ꯈꯛꯇꯪ ꯇꯧꯔꯝꯃꯒ ꯇꯨꯃꯤꯠ ꯂꯩꯊꯣꯛꯀꯦꯁꯨ ꯌꯥꯔꯣꯏ ꯑꯗꯨꯅ ꯏꯕꯥꯅꯤ ꯑꯗꯨꯝ ꯇꯧꯅꯕꯗ ꯀꯨꯟ ꯍꯥꯏꯗꯣ ꯑꯗꯨꯝ ꯑꯣꯏꯔꯝꯅꯤ
ꯑꯣꯏꯔꯦ ꯑꯗꯒꯤ ꯑꯃꯨꯛ ꯀꯣꯏꯁꯟ ꯑꯃꯨꯛ ꯈꯨꯝꯅꯤ ꯑꯗꯒꯤ
ꯈꯨꯝꯅꯤ ꯑꯗꯩ ꯌꯥꯗꯕ ꯑꯃꯨꯛ ꯌꯥꯎꯅꯤ ꯑꯗꯩ ꯅꯪ ꯔꯦꯗꯤ ꯑꯣꯏ꯭ꯔꯥ ꯑꯣꯏꯗꯣꯏ ꯭ꯔꯤꯕ꯭ꯔꯥ ꯑꯃꯨꯛ ꯍꯪꯅꯩ ꯑꯗꯨꯝ ꯀꯥꯏꯊꯣꯛꯏꯗꯨꯅ ꯃꯇꯝ
ꯈꯡꯗꯦꯗ ꯇꯧꯔꯤꯁꯦ ꯀꯣꯛꯀꯥ ꯉꯥꯎꯏ
ꯆꯁꯤꯜꯂꯨꯔꯗꯤ ꯄꯨꯡ ꯅꯤꯄꯥꯥꯟ ꯃꯥꯄꯜꯃꯨꯛ ꯁꯨꯔꯕꯅꯦ ꯑꯩꯈꯣꯏꯅ ꯁꯥꯟꯅꯩꯁꯤꯦ ꯄꯨꯟꯅ
ꯀꯃꯥꯏꯅ ꯇꯧꯅꯤ ꯄꯨꯡ ꯀꯌꯥꯗ ꯇ ꯀꯩꯅꯣ
ꯀꯨꯟꯊ꯭ꯔꯥꯃꯨꯛꯗꯏ ꯇꯣꯛꯑꯁꯦ ꯀꯔꯤꯝ ꯄꯥꯈꯠꯂꯨꯅꯣ ꯀꯨꯏꯅ ꯀꯩꯁꯨ ꯃꯇꯝ ꯂꯧꯔꯒ ꯀꯛꯄꯨꯗꯤ ꯀꯛꯊꯣꯛꯂꯛꯀꯗꯣꯏꯅꯦ ꯑꯩꯅ ꯁꯨꯗ꯭ꯔꯔꯤ ꯍꯥꯏꯖꯤꯜꯂꯦ ꯁꯨꯗ ꯉꯥꯏꯔꯤ
ꯑꯃꯗꯨꯗꯤ ꯋꯥꯥꯔꯤ ꯁꯥꯅꯒꯔꯕꯣ